ꯍꯂꯣ!
ꯇꯥꯔꯕꯣ?
ꯑꯥ ꯇꯥꯔꯦ- ꯇꯥꯔꯦ꯫
ꯎꯝ ꯀꯩꯗꯧꯔꯝꯃꯤꯅꯣ?
ꯑꯩ ꯇꯨꯝꯃꯤ꯫
ꯕ꯭ꯔꯁ ꯇꯧꯗ꯭ꯔꯤꯕ?
ꯇꯧꯗ꯭ꯔꯤ꯫
ꯑꯆꯥ! ꯐꯔꯦ ꯑꯗꯨꯅ꯫ ꯕ꯭ꯔꯁ ꯇꯧꯗ꯭ꯔꯤ ꯍꯥꯏꯁꯤꯅꯦ ꯅꯣꯏ ꯑꯦꯛꯖꯝ ꯂꯩꯕꯔꯥ ꯉꯁꯤ? ꯎꯝ ꯌꯨꯝꯆꯠ ꯇꯧꯔꯕꯥ ꯑꯗꯨ ꯂꯣꯌꯔꯥꯒꯥ?
ꯍꯣꯏ꯫
ꯆꯠꯇꯣꯏꯅꯦ꯫
ꯎꯝ ꯊꯦꯡꯉꯗꯤ ꯆꯠ ꯇꯕꯁꯨ ꯌꯥꯏ ꯑ ꯄꯨꯡ ꯉꯜꯂꯗꯤ ꯆꯠꯄ ꯌꯥꯏ꯫
ꯆꯂꯨꯅꯨꯍꯦ꯫ ꯂꯩꯥꯏ
ꯂꯥꯏ ꯂꯥꯏ ꯍꯔꯥꯎꯕ ꯌꯥꯎꯔꯨꯗꯣꯏꯅꯦꯌꯦ
ꯏꯁ ꯑꯣ ꯅꯪ ꯍꯥꯏꯕꯗꯣ ꯂꯥꯏ ꯍꯔꯥꯎꯕ ꯂꯛꯑꯒ ꯑꯃꯃꯨꯛ ꯂꯥꯏꯗ꯭ꯔꯣꯏꯅꯦꯕꯥ
ꯑꯥ
ꯎꯝ ꯍꯣꯏ ꯍꯣꯏ ꯌꯥꯑꯣ ꯊꯣꯛꯎꯨꯔꯣ
ꯎꯝ
ꯑ ꯑꯩꯈꯣꯏ ꯄꯣꯠ ꯀꯛꯄꯣꯏꯗꯣ ꯍꯕ꯭ꯔꯥ ꯒꯔꯨꯞ ꯍꯥꯏꯔꯞ ꯀꯩꯅꯣ ꯃꯣꯏ ꯃꯃꯥꯡ ꯊꯥꯒꯤ ꯀꯛꯈꯤꯕ ꯌꯧꯅꯔꯛꯇ꯭ꯔꯤꯅ ꯗꯦꯠ ꯑꯩꯠꯇꯤꯟꯗ
ꯃꯃꯥꯡ ꯊꯥꯒꯤ ꯗꯦꯠ ꯑꯩꯏꯇꯤꯟ ꯗ ꯀꯥꯛ ꯈꯤꯕ
ꯑ ꯌꯧꯅꯔꯛꯇ꯭ꯔꯤ
ꯀꯅꯥꯅꯣ
ꯑꯗꯣ ꯑꯩꯈꯣꯏꯒꯤꯗꯤ ꯃꯣꯏ ꯀꯩꯅꯣꯒꯤ ꯈꯪꯗꯦ ꯀꯅꯥꯅꯣꯝꯅ ꯍꯥꯏꯔꯛ ꯀꯔꯤꯝ
ꯎꯝ ꯃꯥꯟꯅꯗꯕ꯭ꯔꯕ
ꯈꯪꯗꯦ ꯃꯥꯟꯅꯗꯕ꯭ꯔꯥ ꯀꯩꯅꯣ ꯑꯩꯈꯣꯏꯒꯤ ꯀꯩꯅꯣꯗꯅꯦ ꯃꯣꯏ ꯆꯦꯐꯦꯝꯃꯤꯅꯥꯒꯤꯅꯦ
ꯑꯣ
ꯃꯣꯏꯅ ꯍꯥꯏꯔꯛꯄꯗ ꯃꯃꯥꯡ ꯊꯥ ꯄꯣꯠ ꯀꯛꯈꯤꯕ ꯌꯧꯅꯔꯛꯇ꯭ꯔꯤ ꯄꯣꯇꯥ ꯑꯗꯣ ꯑꯩꯈꯣꯏꯒꯤꯗꯤ ꯀꯛꯈꯤꯕꯗ ꯉꯥꯏꯒꯤ ꯌꯧꯔꯛꯄꯒꯤ ꯆꯥꯟꯁ ꯌꯥꯝ ꯅꯦꯃꯤ ꯌꯔ ꯄꯥꯁꯨꯌꯥꯏ
ꯌꯧꯔꯛꯄꯁꯨ ꯌꯥꯏꯗꯥ ꯑꯗꯣ ꯍꯧꯖꯤꯛ ꯂꯥꯟ ꯇꯧꯔꯤꯗꯤ ꯍꯥꯏꯗꯣꯏꯅꯦ ꯅꯒꯥ ꯒꯥ ꯀꯨꯀꯤ ꯒꯔꯥ ꯀꯩꯅꯦ
ꯎꯝ ꯃꯅꯤꯄꯨꯔꯗ ꯕꯥꯟ ꯅꯣꯋꯪ ꯀꯩꯅꯣ ꯃꯄꯥꯟꯂꯣꯝꯗꯩ ꯄꯣꯠꯁ ꯄꯨꯔꯛꯄ ꯌꯥꯗꯦ ꯈꯣꯠꯇꯦ ꯒꯥ ꯌꯥꯝ ꯍꯥꯏꯕꯥꯅꯤ
ꯎꯝ ꯃꯊꯥꯛꯇꯥ ꯑꯣꯢꯔꯝꯅꯤ
ꯑꯥ ꯉꯔꯥꯡ ꯃꯤꯁꯄꯦꯔ ꯐ꯭ꯂꯥꯏꯠ ꯇꯣꯡ ꯆꯥꯛꯔ ꯀꯩꯝ ꯇꯧꯗꯦꯗ ꯃꯣꯏ ꯑꯗꯨꯃꯥꯏꯅ ꯊꯥꯔꯗꯣꯏ ꯅꯠꯇ꯭ꯔꯣ
ꯎꯝ ꯁꯥꯏꯇꯩ ꯊꯥꯔꯛꯇꯣꯏꯅꯦꯕ
ꯊꯥꯛꯇꯣꯏꯅꯦꯕ ꯑꯗꯨꯅꯦ ꯃꯤꯁ ꯍꯣꯌ ꯉꯔꯥꯡ ꯆꯠꯂꯦꯕ
ꯕꯥ
ꯎꯝ
ꯀꯩꯅꯣ ꯇꯧꯔꯒ ꯑꯗꯒꯤ ꯂꯥꯏꯟꯗ ꯅꯠꯇꯦ ꯒꯥꯔꯤ ꯑꯆꯧꯕꯗ ꯇꯥꯇꯥꯒꯨꯝꯕꯗ ꯂꯥꯛꯄꯁꯨ ꯌꯥꯎꯕꯅꯤ ꯃꯣꯏ ꯒꯥꯔꯤꯗꯣ ꯎꯔꯕ ꯎꯔꯨꯁꯦꯝꯒꯤ ꯎꯝ ꯆꯥꯎꯕꯅꯦ ꯌꯥꯝꯅ ꯑꯣꯂꯤꯞꯂꯝ ꯍꯥꯌꯅꯥ ꯆꯥꯑꯣꯅꯥ ꯊꯕꯥꯅꯦ ꯍꯥꯏꯕꯥ ꯑꯣ
ꯐꯖꯕ꯭ꯔꯥ ꯑꯩ ꯌꯦꯡꯅꯤꯡꯧ
ꯆꯥꯎꯥꯅꯒ ꯊꯥꯕꯅꯦ ꯐꯖꯗꯦ ꯀꯃꯥꯏꯅ ꯒꯥꯔꯤ ꯇ ꯇꯥꯅꯕꯨ ꯀꯃꯥꯏꯅ ꯐꯖꯗꯣꯏꯅꯣ ꯎꯝ
ꯑꯣꯔꯁꯕ ꯊꯥꯏꯌꯦꯕ ꯑꯗꯨꯒꯅ
ꯎꯝ
ꯌꯦꯉ ꯍ ꯎꯔꯕꯑꯣ
ꯑ ꯅꯍꯥꯟ ꯊꯦꯡꯅꯒꯔꯦ ꯑ
ꯁꯅꯗ꯭ꯔꯦ ꯅꯩꯔꯦ ꯀꯩꯅꯣ ꯑꯩ ꯑꯣꯏꯔꯤꯕ ꯐꯤꯂꯝꯒꯤ ꯄꯣꯠꯄꯨ ꯑꯣꯏꯔꯝꯃꯗꯤ ꯐꯖꯔꯤꯅꯦ ꯈꯜꯂꯤ ꯐꯖꯔꯝꯃꯅꯤ ꯁꯤꯅꯤ ꯑ ꯑꯋꯥ ꯇꯥꯖꯕꯤꯗꯣ
ꯋꯥꯔꯤꯁꯦ ꯅꯪꯗꯤ ꯌꯨꯝꯕ ꯆꯂꯣꯏ
ꯆꯠꯄ꯭ꯔꯥ ꯆꯠꯂꯣꯏꯗ꯭ꯔꯥ ꯃꯅꯥ ꯂꯥꯛꯑꯣ ꯍꯥꯏꯕꯅꯤ ꯆꯥꯛ ꯆꯥꯃꯤꯟꯅꯁꯦ ꯑꯥ ꯂꯣꯏꯔꯦ
ꯆꯥꯎ
ꯂꯣꯏꯔꯦ
ꯎ ꯎ
ꯀꯔꯤ ꯈꯨ ꯁꯥꯥꯅꯣꯅꯦ ꯇꯧꯁꯤꯕꯣ
ꯎꯝ
ꯁꯥꯗ꯭ꯔꯥ ꯌꯥꯝꯅ ꯐꯣꯟꯒ ꯁꯥꯒꯦꯠꯂꯦ ꯍꯥꯌꯕꯥ
ꯁꯒꯦꯠꯂꯦ
ꯑꯩꯒꯤꯔꯥ ꯐꯣꯇꯤꯟ ꯈꯛꯇꯥ ꯉꯥꯏꯔꯤ ꯇꯥꯗꯦ ꯀꯩ ꯍꯥꯏꯅꯣ ꯅꯪꯒꯤ ꯅꯦꯠ ꯅꯨꯡꯉꯥꯏꯇ꯭ꯔꯦ
ꯐ ꯋꯥꯔꯤ ꯁꯥꯟꯅꯕ ꯀꯌꯥꯝ ꯀꯨꯏ ꯀꯌꯥꯝ
ꯈꯣ ꯄꯥꯏꯌꯨꯀꯣ ꯅꯦꯠꯁꯦ ꯀꯂ ꯁꯣꯔꯤ
ꯍꯥꯎ
ꯑꯣ ꯌꯥꯔꯦꯔꯦ ꯀꯩꯗꯧꯋꯦꯕ ꯀꯩꯗꯧꯋꯦ ꯍꯥꯏꯅꯣ ꯇꯥꯏꯌꯦ
ꯎꯝ ꯐꯣꯟ ꯋꯥꯔꯤ ꯀꯌꯥꯃ ꯁꯨꯔꯒꯦ ꯍꯥꯏꯕ ꯁꯤꯒ ꯁꯥꯟꯅꯕ
ꯐꯣꯔꯇꯤꯟ ꯈꯛꯇ ꯁꯨꯕꯗ ꯉꯥꯏꯔꯤ ꯍꯥꯏꯕ
ꯏ
ꯆꯪꯒꯤ ꯀꯌꯥꯅꯣ
ꯑꯩꯒꯤꯗꯤ ꯁꯤ ꯅꯥꯏꯟꯇꯤꯟ ꯁꯨꯈ꯭ꯔꯕꯅꯦ
ꯏꯃꯥꯏ ꯌꯥꯔꯦ ꯀꯩꯅꯣ
ꯑꯗꯣ ꯀꯣꯜ ꯔꯤꯖꯦꯛ ꯃꯌꯥꯝ ꯌꯥꯎꯋꯤꯗ ꯃꯉꯥꯃꯨꯛ ꯁꯨꯔꯝꯃꯅꯤ ꯀꯣꯜ ꯔꯤꯖꯦꯛ ꯌꯥꯎꯕ
ꯑꯩꯁꯨ ꯃꯉꯥꯒꯨꯝꯕ ꯌꯥꯎꯈ꯭ꯔꯦ ꯁꯣꯏꯕ
ꯀꯣꯜ ꯃꯉꯥ ꯀꯣꯜ ꯃꯔꯤꯗꯔ ꯇꯔꯨꯛꯇꯔꯥ ꯑꯩꯅ ꯁꯝꯃꯤꯠ ꯇꯧꯕꯗꯣ ꯉꯥꯍꯥꯛ ꯑꯗꯨꯗꯣ ꯂꯨꯄꯥ ꯆꯥꯝꯔꯤꯒ ꯀꯨꯟ ꯃꯉꯥꯅꯦꯕ ꯑꯗꯨꯗꯤ ꯂ ꯄ ꯀꯌꯥ ꯆꯪꯉꯛꯈꯤꯅꯤ ꯑꯩꯒ ꯀꯌꯥꯃꯨꯛ ꯆꯡ
ꯑꯩ ꯀꯨꯜ ꯃꯉꯥ ꯁꯨꯃꯤꯠ ꯇꯧꯕꯗꯣ
ꯑꯥ
ꯑꯗꯨ ꯆꯥꯇꯔ꯭ꯦꯠ ꯆꯪꯉꯦ
ꯎꯝ
ꯑꯗꯨ ꯈꯛ
ꯑꯩꯒꯤꯗꯤ ꯑꯗꯁꯨ ꯀꯣꯔꯤꯖꯦꯛ ꯌꯥꯎ ꯍꯧꯈꯤꯕ ꯀꯣꯜ ꯇꯔꯨꯛ ꯁꯥꯟꯅꯕꯩꯗꯨꯗ
ꯑꯩꯒꯤꯅ ꯑꯃꯨꯛꯅꯦ ꯃꯤꯅ ꯃꯌꯥꯝ ꯇꯧꯔꯛꯄꯒꯤ ꯑꯣꯏꯕꯒꯤꯁꯨ ꯃꯥꯜꯂꯦꯕꯀꯣ ꯑꯩ ꯃꯣꯏꯅ ꯇꯧꯔꯛꯄꯅ ꯑꯗꯨꯝꯕ ꯁꯥꯟꯅꯩꯑꯕ ꯑꯩꯅ ꯄꯥꯛ ꯇꯧꯗꯦꯕ
ꯎꯝ
ꯑꯗꯨꯒꯤꯁꯨ ꯃꯥꯜꯂꯦ ꯑꯗꯨꯃꯥꯏꯅ ꯇꯧꯕ ꯆꯪꯒꯅꯦꯕ ꯄꯩꯁꯥ
ꯑꯣ
ꯑꯅꯤꯃꯛ ꯆꯪꯕꯅꯦ ꯑꯩꯅ ꯇꯧꯔꯛꯑꯁꯨ ꯅꯪꯅ ꯇꯧꯔꯛꯑꯁꯨ ꯑꯅꯤꯃꯛꯇ ꯆꯪꯗꯣꯏꯅꯦꯕ ꯄꯩꯁꯥꯗꯣ ꯑꯗꯣ ꯑꯩꯒꯤꯗꯤ ꯑꯅꯝꯕꯅ ꯑꯗꯨꯈꯛ ꯑꯗꯨꯒꯤꯗꯣ ꯃꯤꯅ ꯇꯧꯔꯛꯄꯅ ꯑꯅꯝꯕ ꯑꯣꯏꯒꯤ ꯑꯗꯨꯒꯤꯗꯣ ꯄꯩꯁꯥ ꯌꯥꯝ
ꯑꯣ
ꯅꯪ ꯍꯧꯖꯤꯛ ꯀꯣꯜ ꯂꯣꯏꯈ꯭ꯔꯁꯨꯅꯦ
ꯑꯝ
ꯎꯝ ꯍꯥꯏꯗꯤ ꯃꯤꯒ ꯁꯥꯟꯅꯊꯣꯄ ꯂꯣꯏ ꯁꯜꯂ ꯍꯥꯏꯗꯤ ꯃꯤꯅ ꯇꯧꯔꯛꯑꯒ ꯁꯥꯟꯅꯕꯗꯣ
ꯑꯥ ꯑꯥ
ꯑꯗꯨꯖꯨ ꯊꯝꯒꯅꯣ ꯑꯣ
ꯏꯆꯦꯟ ꯇꯣꯝꯕꯤꯒꯤꯗꯤ ꯂꯣꯏꯔꯝꯃꯅꯤꯅꯦ
ꯍꯥꯥ
ꯏꯆꯟ ꯇꯣꯝꯕꯤꯒꯤꯗꯤ ꯂꯣꯏꯔꯝꯃꯅꯤꯅꯦ ꯉꯔꯥꯡ ꯑꯅꯤꯇ ꯉꯥꯏꯔꯦ ꯍꯥꯏꯈꯤꯕꯅꯦ
ꯂꯣꯏꯔꯃꯅꯦ
ꯎꯝ ꯎꯂꯅꯥꯁꯨ ꯂꯣꯏꯔꯝꯃꯅꯤ
ꯑꯗꯒꯤꯗꯤ ꯃꯥꯁꯨ ꯃꯤꯁꯀ ꯑꯗꯨꯝ ꯁꯥꯟꯅꯩ ꯍꯥꯏꯕꯅꯤ ꯑꯪ ꯕꯤꯁꯣꯌꯥꯁꯨ ꯂꯣꯏꯈ꯭ꯔꯕ?
ꯂꯣꯏꯔꯝ ꯃꯅꯤ ꯕꯤꯃꯥ
ꯎꯝ꯫
ꯑꯩꯅꯗꯤ ꯇꯧꯕ ꯌꯥꯗ꯭ꯔꯦꯕ ꯃꯣꯏꯅ ꯑꯥꯉꯝꯕ ꯇꯧꯔꯛꯄꯥ
ꯎꯝ ꯅꯪ ꯐꯩ ꯃꯌꯥꯝ ꯆꯪꯉꯛꯏꯗꯣ ꯑꯩꯒꯤꯗꯤ ꯆꯪꯉꯛꯇ꯭ꯔꯤ ꯂꯨꯄꯥ ꯑꯅꯤ ꯇꯪꯖꯪ ꯉꯥꯛꯇ ꯉꯥꯏꯔꯤ꯫
ꯑꯇꯩꯗꯤ ꯄ꯭ꯔꯣꯁꯦꯁꯤꯡ ꯇꯧꯔꯤ ꯫
ꯎꯝ꯫ ꯄ꯭ꯔꯁꯦꯁꯤꯡ ꯇꯔꯛ ꯈꯤꯗ꯭ꯔꯦ꯫ ꯑꯍꯥꯟꯕ ꯆꯪꯈꯤꯕꯗꯣ ꯑꯗꯒꯤ
ꯑꯥ꯫ ꯍꯣꯔꯦꯟ ꯆꯪꯉꯛꯇꯣꯏ ꯅꯠꯇ꯭ꯔꯗꯨꯗꯣ?
ꯍꯣꯔꯦꯟ ꯂꯥ ꯈꯪꯗꯦ꯫ ꯍꯣꯏ ꯉꯁꯤ ꯂꯥꯁꯇ꯭ ꯗꯦꯠꯅꯤ ꯍꯥꯏꯌꯦ꯫
ꯄꯩꯁꯥ ꯂꯩꯇ꯭ꯔꯕ ꯀꯩꯅꯣ ꯑꯩꯒꯤꯁꯤꯁꯨ ꯁꯨꯡꯆꯪ ꯆꯥꯡ ꯇꯔ꯭ꯦ ꯃꯣꯏꯒꯤ ꯀꯔꯤꯌꯥ ꯄꯨꯊꯣꯛꯄ ꯃꯤꯗꯣ ꯄꯩꯁꯥ ꯂꯩꯇ꯭ꯔꯕ ꯀꯩꯅꯣ ꯑꯩꯒꯤꯁꯦ ꯄꯩꯁꯥ ꯊꯥꯖꯤꯜꯂꯛꯇ꯭ꯔꯦ ꯂꯨꯄꯥ ꯑꯅꯤꯇꯪ ꯊꯥꯖꯤꯜꯂꯛꯑꯕ
ꯑꯩ ꯆꯥꯉꯥ ꯑꯃꯅꯤꯅꯤ ꯍꯥꯏ ꯆꯦꯛ ꯇꯧ ꯉꯔꯥꯡꯅ ꯄ꯭ꯔꯣꯁꯁ
ꯑꯥ꯫ ꯎꯝꯍꯝ ꯅꯠꯇꯦ ꯉꯥ ꯍꯥꯟꯗꯩꯅꯤ꯫ ꯉꯍꯥ ꯅꯪꯒꯤ ꯄ꯭ꯔꯣꯁꯦꯁꯤꯡ ꯇꯧꯕ ꯃꯤꯁꯅ ꯃꯤꯁ ꯃꯅꯥꯛ ꯆꯠꯂꯨꯔꯒ ꯇꯧꯕꯗꯣ ꯑꯗꯨꯏ ꯅꯨꯃꯤꯠꯇꯨꯗꯅꯦꯕ
ꯑꯣ꯫ ꯑꯩ ꯑꯗꯨꯝ ꯅꯣꯡꯉꯥꯜꯂ ꯑꯗꯨꯝ ꯆꯪꯉ
ꯎꯝ ꯑꯩꯗꯤ ꯄꯩꯁꯥ ꯂꯩꯇ꯭ꯔꯤ
ꯎꯝ
ꯉꯛꯇ꯭ꯔꯣ ꯑꯩꯈꯣꯏꯒꯤꯩ ꯃꯅꯤꯄꯨꯔꯒꯤ ꯃꯅꯤꯄꯨꯔꯤꯒꯤ ꯎꯝ ꯀꯣꯏꯁꯟꯒꯁꯦ ꯍꯪꯗꯅꯦ ꯃꯅꯤꯄꯨꯔꯗꯒ
ꯍꯣꯏ ꯑꯦꯕꯀꯥꯁ
ꯉꯥꯏꯁꯜꯂꯦ ꯍꯤꯟꯗꯤꯗꯤ ꯑꯗꯨꯝ ꯊꯣꯛꯅꯕꯅꯤꯅ ꯃꯅꯤꯄꯨꯔꯤꯒꯤꯗꯤ ꯊꯣꯛꯅꯗꯦꯗꯅ
ꯑꯥ
ꯒꯨꯒꯜꯒꯨꯝꯕꯗ ꯑꯗꯣ ꯁꯤꯒꯤ ꯑꯦꯞꯁꯦ ꯐꯣꯡꯈ꯭ꯔꯗꯤ ꯃꯣꯏꯁꯦ ꯑꯦ ꯑꯥꯏ ꯑ ꯑꯃ ꯁꯦꯝꯗꯣꯔꯛꯀꯗꯣꯏꯅꯦꯕ ꯑꯗ ꯍꯥꯏꯇꯥꯔꯗꯤ ꯃꯅꯤꯄꯨꯔꯤꯗꯁꯨ ꯑꯗꯨꯝ ꯀꯣꯏꯁꯟ ꯍꯪꯕ ꯌꯥꯔꯛꯑꯅꯤ
ꯍꯣꯏ ꯍꯣꯏ ꯑꯗꯨꯒꯤꯗꯃꯛꯇꯩꯅꯅꯦ ꯁꯤꯜꯂꯤꯁꯦꯀꯣ
ꯍꯣꯏ ꯑꯦꯛꯖꯥꯝꯗ ꯅꯨꯡꯉꯥꯏꯅꯕꯅꯦꯕ ꯃꯣꯏ ꯁꯤꯜꯂꯤꯁꯦ ꯐꯣꯟ ꯄꯨꯁꯟꯕ ꯌꯥꯔꯗꯤ
ꯃꯥꯅꯦ ꯀꯜꯂ ꯑꯗꯨ ꯊꯝꯃꯒꯦ ꯑꯗꯨꯗꯤ ꯀꯣ
ꯍꯣꯏ ꯍꯣꯏ
ꯀꯩꯁꯦ ꯑꯥ ꯊꯝꯃꯦ ꯊꯥꯡꯃꯦ